ꯍꯜꯂꯣ
ꯑꯣ ꯅꯪꯅ ꯇꯧꯕ ꯇꯧꯔꯁꯨ ꯍꯦꯛꯇ ꯌꯥꯏꯅꯦ
ꯍꯣꯏꯅꯦ ꯃꯦꯖꯤꯛ ꯌꯥꯎꯕ ꯑꯗꯣ ꯑꯩꯅ ꯍꯪꯗꯣꯏ ꯆꯃꯒ ꯋꯥꯠꯂꯤꯕ ꯑꯥ ꯄꯦꯗꯥꯒꯣꯖꯤꯅ ꯅꯪꯅ ꯍꯧꯖꯤꯛ ꯑꯃ ꯄꯟꯈꯤꯗ꯭ꯔꯥ
ꯎꯝ
ꯄꯦꯗꯥꯒꯣꯖꯤꯁꯤꯗ ꯀꯔꯤꯒꯨꯝꯕ ꯃꯅꯤꯄꯨꯔꯤ ꯑꯣꯏꯔꯁꯦꯕ ꯑꯗꯨ ꯅꯦꯠ ꯐꯥꯎꯔꯦꯕ ꯃꯅꯤꯄꯨꯔꯤꯗ ꯏꯖꯨꯀꯦꯁꯟꯗ ꯐꯥꯎꯗ꯭ꯔꯦ ꯑꯗ ꯃꯥꯅ ꯇꯥꯛꯇꯣꯏꯁꯦ ꯀꯩꯅꯣꯕ ꯑꯦꯝ ꯑꯦꯠꯇ ꯆꯪꯒꯦ ꯍꯥꯏꯔꯗꯤ
ꯑꯦꯝ ꯑꯦꯗꯗꯤ ꯑꯦꯝ ꯑꯦꯗꯗꯤ ꯇꯥꯛꯏ ꯕꯤ ꯑꯦꯗꯇ ꯇꯥꯛ ꯑꯥ ꯕꯦꯠꯀꯤ ꯑꯣꯖꯥꯗꯨꯗꯩꯗꯨꯗ ꯃꯥ ꯀꯩꯅꯣ ꯇꯧꯔꯅꯤ ꯑꯗꯨꯗꯤ ꯍꯧꯖꯤꯛꯀꯤꯗ ꯃꯥꯗꯣ ꯀꯩꯅꯣ ꯇꯥꯛꯄ ꯄꯦꯇꯥꯀꯣꯆꯤ ꯃꯅꯤꯄꯨꯔꯤ ꯄꯦꯇꯥꯀꯣꯆꯤꯒ ꯇꯥꯛꯄ ꯌꯥꯒꯅꯤ ꯑꯥ ꯌꯥꯒꯅꯤ ꯍꯥꯏꯁꯦ ꯑꯥ ꯊꯕꯛ ꯀꯧꯔꯛꯄ ꯃꯇꯝꯗꯅꯦ ꯀꯔꯝꯕ ꯔꯤꯒꯨꯂꯦꯁꯟ ꯆꯠꯅꯒꯅꯤ ꯍꯥꯏꯕ ꯑꯃ
ꯎꯝ ꯃꯣꯏ ꯁꯦꯝꯃꯛꯈꯤꯅꯦꯕ ꯑꯥ
ꯁꯤꯁꯦ ꯇꯨ ꯊꯥꯎꯖꯟ ꯐꯣꯔꯇꯤꯟꯒꯤ ꯔꯤꯒꯨꯂꯦꯁꯟ ꯑꯦꯟ ꯁꯤ ꯇꯤꯅ ꯊꯣꯛꯄꯗꯗꯤ ꯑꯩꯈꯣꯏꯅ ꯐꯥꯎꯟꯗꯦꯁꯟ ꯇꯥꯛꯄꯅ ꯉꯁꯥꯏ ꯑꯩꯅ ꯍꯥꯏꯒꯤꯈꯤꯕꯗꯣ
ꯍꯣ ꯍꯣ ꯍꯣꯏ
ꯁꯤꯗꯩꯁꯤꯗ ꯁꯣꯁꯦꯜ ꯁꯥꯏꯟꯁꯀꯤ ꯑꯦꯅꯤ ꯁꯕꯖꯦꯛ ꯑꯃꯗ ꯁꯣꯁꯦꯜ ꯁꯥꯏꯟꯁ ꯁꯕꯖꯦꯛ ꯍꯥꯏꯁꯦ ꯑꯦꯖꯨꯀꯦꯁꯟ ꯀ꯭ꯔꯤ ꯀꯔꯤ ꯀ꯭ꯔꯥ ꯂꯣꯏ ꯌꯥꯎꯔꯦꯗꯅꯀꯣ ꯑꯦꯀꯅꯃꯤꯛꯁ ꯀꯔꯤ ꯀꯔꯥ ꯂꯣꯏ ꯌꯥꯎꯔꯦ ꯁꯤꯗꯩꯁꯤꯗ ꯀꯩꯅꯣꯁꯦ ꯃꯥꯁꯇꯔꯁꯦ ꯂꯣꯏꯔꯛꯀꯗꯕꯅꯤ ꯃꯥꯁꯇꯔꯁꯦ ꯂꯣꯏꯔꯛꯑꯀꯥꯟꯗ ꯑꯦꯅꯤ ꯁꯕꯖꯦꯛ ꯑꯃꯗ ꯍꯥꯏꯕꯅꯤꯀꯣ ꯑꯗꯨꯒ ꯃꯥꯁꯇꯔꯁꯦ ꯂꯣꯏꯔꯒ ꯀꯩꯅꯣꯝ ꯇꯧꯒꯗꯕꯅꯦ ꯍꯥꯏꯕꯅꯦꯕ ꯅꯦꯠ ꯀꯩꯀꯥ ꯐꯥꯎꯒꯗꯕꯅꯦ ꯍꯥꯏꯕꯅꯦꯕꯀꯣ ꯑꯗꯨ ꯑꯃꯨꯛ ꯍꯟꯇꯛ ꯑꯩꯈꯣꯏꯒꯤ ꯑꯦꯝ ꯄꯤ ꯑꯦꯁ ꯁꯤꯅ ꯑꯃꯨꯛ ꯀꯧꯕ ꯊꯕꯛꯁꯤꯗ ꯑꯦꯝ ꯄꯤ ꯑꯦꯁ ꯁꯤꯅ ꯀꯧꯕ ꯊꯕꯛꯁꯤꯗꯅ ꯑꯩꯈꯣꯏꯅ ꯁꯨꯃꯥꯏꯅ ꯇꯧꯋꯦꯕ ꯑꯥ ꯑꯦꯅꯤ ꯁꯞꯖꯦꯛ ꯁꯣꯁꯦꯜ ꯁꯥꯏꯟꯁꯀꯤ ꯍꯥꯏꯕꯗꯣ ꯍꯥꯏꯗꯦꯕꯀꯣ ꯃꯣꯏꯅ ꯁꯕꯖꯦꯛ ꯈꯔ ꯄꯜꯂꯦꯕ ꯍꯤꯁꯇ꯭ꯔꯤ ꯖꯤꯑꯣꯒ꯭ꯔꯥꯐꯤ ꯄꯣꯜ ꯁꯥꯏꯟꯁ ꯏꯀꯅꯃꯤꯛꯁꯨ ꯌꯥꯎꯕ꯭ꯔꯥ ꯌꯥꯎꯗꯕ꯭ꯔꯥ ꯑꯗꯨꯃꯥꯏꯅ ꯌꯥꯎꯒꯨꯝ ꯇꯧꯕꯅꯤ ꯁꯞꯖꯦꯛ ꯃꯔꯤꯁꯤꯅ ꯃꯁꯇꯔ ꯂꯣꯏꯔꯦ ꯀꯗꯕꯅꯦꯅ ꯄꯜꯂꯦꯕꯀꯣ ꯑꯗꯨꯗꯨꯅ ꯁꯞꯖꯦꯛ ꯃꯔꯤꯁꯤꯗ ꯍꯥꯏꯔꯝꯅꯤꯅ ꯑꯩꯈꯣꯏꯗꯣ ꯑꯃꯨꯛ ꯍꯦꯛꯇ ꯆꯪꯕ ꯌꯥꯗ꯭ꯔꯦꯕ ꯑꯩꯈꯣꯏꯁꯦ ꯏꯛꯅꯧꯗ ꯑꯃꯨꯛ ꯏꯗꯨꯀꯦꯁꯟ ꯇꯧꯅꯔꯤ ꯉꯥꯛꯇꯅꯦꯕꯀꯣ ꯏꯛꯅꯧꯗ ꯏꯗꯨꯀꯦꯁꯟ ꯃꯥꯁꯇꯔ ꯇꯧꯔꯤꯅꯦꯕ ꯑꯗꯣ ꯑꯩꯈꯣꯏꯗꯣ ꯏꯅꯧꯗ ꯏꯗꯨꯀꯦꯁꯟ ꯃꯥꯁꯇꯔ ꯇꯧꯖꯔꯒꯁꯨ ꯑꯩꯈꯣꯏꯗꯣ ꯆꯪꯕ ꯌꯥꯗ꯭ꯔꯦꯕ ꯃꯔꯝꯗꯤ ꯁꯣꯝꯗ ꯃꯣꯏꯅ ꯍꯤꯁꯇ꯭ꯔꯤ ꯀꯔꯤ ꯀꯔꯥ ꯁ꯭ꯕꯖꯦꯛꯇꯣ ꯑꯈꯟꯅꯅ ꯄꯜꯂꯦꯕ ꯑꯦꯝ ꯄꯦꯁꯤꯅ ꯑꯗꯨꯅꯤꯗ ꯑꯗꯨꯗꯨꯅ ꯔꯤꯒꯨꯂꯦꯁꯟ ꯆꯠꯅꯕꯁꯦ
ꯑꯗꯨ ꯔꯃꯤ
ꯍꯥꯥ
ꯑꯗꯨꯏ ꯃꯇꯥꯡꯗꯗꯤ ꯉꯥꯡꯅꯔꯛꯇ꯭ꯔꯕ꯭ꯔꯥ ꯑꯈꯟꯅꯅ ꯇꯧꯕꯒꯤ
ꯉꯥꯡꯅꯗꯦ ꯃꯗꯨꯗꯨꯃ ꯈꯣꯏꯅꯁꯨ ꯄꯨꯔꯥ ꯑꯦ ꯂꯣꯏꯁꯟꯗꯔꯤꯕ ꯃꯇꯥꯡ ꯇꯕꯅꯤꯅꯅꯦ ꯂꯣꯏꯗꯤ ꯂꯣꯏꯁꯟ ꯁꯤꯜꯂꯛꯑꯒꯁꯨ ꯁꯞꯖꯦꯛ ꯑꯩꯉꯣꯟꯗ ꯑꯩꯈꯣꯏꯗ ꯀꯔꯤꯝ ꯀꯥꯟꯅꯔꯣꯏꯗꯧꯕ ꯑꯩꯈꯣꯏꯗ ꯁꯣꯁꯦꯜ ꯁꯥꯏꯟꯁꯇꯒꯤꯁꯨ ꯅꯠꯇ꯭ꯔꯕꯅꯤꯅ
ꯑꯗꯨꯗꯤ ꯉꯥꯏꯈꯣꯅꯦ ꯑꯦꯝ ꯑꯦꯗ ꯂꯣꯏꯕ ꯃꯤꯖꯦ ꯑꯦꯝ ꯑꯦꯗꯀꯤ ꯑꯗꯨꯝ ꯑꯣꯖꯥ ꯑꯣꯏꯗꯣꯏ ꯅꯠꯇ꯭ꯔꯣ
ꯌꯥꯏ ꯑꯣꯏꯕ ꯌꯥꯏ
ꯑꯗꯣ ꯃꯥꯒꯤ ꯀ꯭ꯔꯥꯏꯇꯔꯤꯌꯥꯗꯤ ꯂꯩꯕ꯭ꯔꯕ ꯉꯁꯥꯏ ꯑꯗꯨꯃꯥꯏꯅ
ꯂꯩ ꯑꯥ ꯂꯩ ꯑꯗꯨꯃꯥꯏꯅ ꯉꯁꯥꯏꯒꯤ ꯑꯗꯨꯃꯥꯏꯅ ꯑꯗꯨꯝ ꯑꯣꯏꯅꯤ
ꯅꯧꯅ ꯆꯪꯕ ꯃꯤꯅ ꯉꯝꯕ꯭ꯔ
ꯌꯥꯏ ꯑꯦꯝ ꯑꯦꯗ ꯂꯣꯏꯔꯛꯀꯗꯕꯅꯤ ꯍꯥꯏꯕꯅꯤ ꯑꯗꯨꯒꯤ ꯆꯞ ꯃꯥꯟꯅꯩꯗ ꯁꯝꯅ ꯍꯥꯏꯔꯕꯗ ꯅꯪ ꯀꯣꯂꯦꯖꯀꯤ ꯑꯣꯖꯥ ꯑꯣꯏꯕꯒ ꯑꯗꯒꯤꯗꯤ ꯑꯦꯝ ꯌꯨꯒꯤ ꯑꯣꯖꯥ ꯑꯣꯏꯕꯒ ꯃꯥꯟꯅꯕ꯭ꯔ ꯃꯥꯟꯗꯕ꯭ꯔ ꯑꯗꯨꯅꯤꯗ ꯆꯞ ꯃꯥꯟꯅꯩꯗ
ꯑꯣ ꯑꯣ ꯆꯨꯝꯃꯦ ꯆꯨꯝꯃꯦ ꯑꯗꯨꯗꯤ ꯉꯁꯥꯏꯒꯤꯗꯣ ꯑꯦꯝꯃꯦꯠꯇꯣ ꯂꯣꯏꯔ ꯃꯤꯅꯗꯤ ꯑꯣꯏꯗꯣꯏꯅꯦꯕ ꯅꯠꯇ꯭ꯔ ꯕꯤ ꯌꯦ ꯂꯣꯏꯕꯅꯗꯤ ꯌꯥꯔꯔꯣꯏ
ꯌꯥꯔꯣꯏ
ꯑꯣ ꯑꯗꯨꯅꯤꯗ ꯑꯩꯅ ꯈꯪꯅꯤꯡꯉꯤꯁꯦ ꯑꯗꯨ ꯃꯣꯏꯒꯤꯁꯦ
ꯑꯥ ꯁꯤꯒꯤ ꯃꯇꯥꯡꯁꯤꯗ ꯄꯤ ꯑꯩꯆ ꯗꯤ ꯇꯧꯕꯒꯤꯁꯨ ꯑꯃꯨꯛ ꯈꯟꯅꯕ ꯌꯥꯏꯌꯦ ꯄꯤ ꯑꯩꯆ ꯗꯤꯁꯦ ꯑꯩꯈꯣꯏꯅ ꯑꯦꯝ ꯑꯦꯗ ꯂꯣꯏꯕ ꯁꯥꯇ꯭ꯔ ꯑꯃꯅ ꯄꯤ ꯑꯩꯆ ꯗꯤ ꯁꯤ ꯀꯔꯣꯝꯗ ꯇꯧꯅꯤ ꯍꯥꯏꯔꯒꯗꯤ ꯑꯦꯝ ꯑꯦꯠ ꯑꯁꯦ ꯏꯖꯨꯀꯦꯁꯟ ꯃꯥꯁꯇꯔ ꯏꯟ ꯏꯗꯨꯀꯦꯁꯟ ꯍꯥꯏꯕꯅꯤ ꯑꯗꯨꯅ ꯑꯦꯝ ꯑꯦ ꯏꯗꯨꯀꯦꯁꯟꯒ ꯑꯦꯝ ꯑꯦꯗꯀꯁꯦ ꯑꯗꯨꯝ ꯏꯀ꯭ꯋꯤꯚꯤꯂꯦꯟ ꯑꯣꯏ ꯍꯥꯏꯕꯅꯤꯅ ꯑꯗꯨꯝ ꯑꯩꯈꯣꯏꯅ ꯏꯗꯨꯀꯦꯁꯟ ꯗꯤꯄꯥꯔꯠꯃꯦꯟꯇ ꯆꯪꯉꯒ
ꯑꯥ
ꯑꯩꯈꯣꯏꯁꯦ ꯄꯤ ꯑꯩꯆ ꯗꯤ ꯇꯧꯖꯒꯦ ꯍꯥꯏꯔꯁꯨ ꯌꯥꯗꯤ ꯌꯥꯐꯝ ꯊꯣꯛꯄꯅꯦ ꯃꯄꯥꯥꯟ ꯂꯝꯒꯤ ꯑꯇꯣꯞꯄ ꯍꯥꯏꯗꯤ ꯃꯅꯤꯄꯨꯔ ꯅꯠꯇꯕ ꯑꯇꯣꯞꯄ ꯖꯒꯥꯁꯤꯡꯗꯗꯤ ꯂꯣꯏ ꯌꯥꯏ ꯍꯈꯣꯏꯁꯤꯗꯒꯤ ꯑꯦꯝ ꯑꯦꯗ ꯂꯣꯏꯔ ꯂꯣꯏꯔꯒ ꯆꯠ ꯈꯤꯕ ꯑꯇꯣꯞꯄ ꯃꯄꯥꯜ ꯂꯝꯗ ꯂꯩꯈ꯭ꯔꯒ ꯏꯖꯨꯀꯦꯁꯟ ꯗꯤꯄꯥꯔꯠꯃꯦꯟꯗ ꯊꯕꯛ ꯇꯧꯕ ꯃꯦꯙ ꯊꯕꯛ ꯇꯧꯕ ꯍꯥꯏꯔꯦ ꯄꯤ ꯍꯩꯁ ꯗꯤ ꯇꯧꯕ ꯃꯌꯥꯝ ꯑꯃ ꯂꯩ ꯄꯤꯁꯗꯤ ꯇꯧꯕꯗ ꯅꯠꯇꯅ ꯏꯖꯨꯀꯦꯁꯟ ꯗꯤꯄꯥꯔꯠꯃꯦꯟꯗ ꯒꯦꯁ ꯂꯦꯛꯆꯔꯔ ꯑꯣꯏꯅ ꯈꯟꯈꯤꯕꯁꯨ ꯌꯥꯝꯅ ꯂꯩꯔꯦꯕꯀꯣ ꯑꯥ ꯀꯩꯅꯣ ꯑꯣꯏꯅ ꯑꯦꯁꯤꯁꯇꯦꯟ ꯄ꯭ꯔꯣꯐꯦꯁꯔ ꯑꯣꯏꯅ ꯒꯦꯁ ꯑꯣꯏꯅ ꯈꯟꯈꯤꯕꯁꯨ ꯂꯩꯌꯦ ꯑꯇꯣꯞꯄ ꯃꯄꯥꯜꯂꯝꯒꯤꯗ ꯑꯗꯣ ꯑꯈꯣꯏ ꯃꯅꯤꯄꯨꯔꯗ ꯑꯃꯨꯛ ꯌꯦꯡꯉꯛꯄ ꯃꯇꯝꯗꯗꯤ ꯃꯗꯨꯗꯣ ꯈꯔ ꯀꯟꯐ꯭ꯂꯤꯛ ꯈꯔ ꯊꯣꯛꯑꯦ ꯃꯗꯨꯗꯣ ꯄꯤ ꯑꯩꯆ ꯗꯤꯁꯦ ꯑꯩꯈꯣꯏꯅ ꯇꯤꯆꯔ ꯏꯗꯨꯀꯦꯁꯟꯗ ꯃꯥꯁꯇꯔ ꯂꯣꯏꯔꯒ ꯍꯥꯏꯗꯤ ꯇꯤꯆꯔ ꯏꯗꯨꯀꯦꯁꯟ ꯗꯤ ꯑꯦꯝ ꯑꯦꯗ ꯀꯣ ꯁꯤꯗꯂꯣꯏꯔꯒ ꯏꯖꯨꯀꯦꯁꯟ ꯗꯤ ꯗꯤꯄꯥꯔꯠꯃꯦꯟꯇ ꯑꯈꯣꯏꯅ ꯄꯤ ꯑꯩꯆ ꯗꯤ ꯇꯧꯒꯦꯅ ꯆꯪꯉꯨꯕꯁꯦ ꯑꯦꯄ꯭ꯔꯨꯞꯁꯦ ꯀꯌꯥ ꯇꯧꯕꯤꯔꯛꯇꯦ ꯍꯥꯏꯇꯥꯔꯦ ꯑꯗꯨꯒ ꯑꯣꯖꯥ ꯑꯣꯏꯕ ꯁꯤꯁꯨ ꯍꯟꯗꯛ ꯑꯦꯝ ꯄꯤ ꯑꯦꯁ ꯁꯤꯅ ꯊꯕꯛ ꯀꯧꯏꯤ ꯊꯕꯛ ꯀꯧꯕꯗꯨꯗ ꯇꯤꯆꯔ ꯏꯗꯨꯀꯦꯁꯟꯒꯤꯁꯤꯗꯤ ꯇꯣꯉꯥꯟꯅ ꯗꯤ ꯑꯦꯝ ꯁꯤ ꯇꯤꯒꯤ ꯀꯧꯔꯦ ꯅꯠꯇꯕꯤꯗ ꯍꯣꯜ ꯃꯅꯤꯄꯨꯔꯒꯤꯗꯤ ꯀꯧꯗ꯭ꯔꯦꯗꯅꯀꯣ ꯑꯗꯣ ꯍꯣꯜ ꯃꯅꯤꯄꯨꯔꯒꯤ ꯀꯧꯕꯁꯤꯗ ꯏꯖꯨꯀꯦꯁꯟꯒꯤ ꯑꯣꯏꯅ ꯀꯧꯕꯗꯨꯗ ꯑꯈꯣꯏꯁꯦ ꯇꯤꯆꯔ ꯏꯗꯨꯨꯀꯦꯁꯟ ꯈꯣꯏꯒꯤ ꯑꯦꯝ ꯑꯦꯗ ꯂꯣꯏꯕ ꯀꯥꯡꯕꯨꯁꯤꯁꯨ ꯊꯥꯖꯤꯜꯂꯦ ꯊꯥꯖꯤꯟꯕꯁꯤꯗ ꯏꯖꯨꯀꯦꯁꯟ ꯗꯤꯄꯥꯔꯠꯃꯦꯟꯗꯒꯤ ꯍꯧꯖꯤꯛ ꯏꯔꯥꯡ ꯊꯣꯛꯑꯒ ꯑꯈꯣꯏꯅ ꯊꯥꯖꯤꯟꯕ ꯌꯥꯔꯣꯏ ꯇꯤꯆꯔ ꯏꯗꯨꯀꯦꯁꯟꯗ ꯃꯥꯁꯇꯔ ꯂꯣꯏꯕ ꯑꯦꯝ ꯑꯦꯗ ꯂꯣꯏꯕꯅ ꯏꯗꯨꯀꯦꯁꯟꯒꯤ ꯑꯣꯖꯥ ꯑꯣꯏꯕ ꯌꯥꯔꯣꯏ ꯍꯥꯏꯗꯅ ꯃꯣꯏ ꯏꯖꯨꯀꯦꯁꯟ ꯗꯤꯄꯥꯔꯠꯃꯦꯟꯗꯒꯤ ꯃꯤꯁꯤꯡꯅ ꯏꯍꯧ ꯍꯧꯔꯤ ꯃꯁꯤꯁꯦ ꯑꯝꯝ ꯀꯩꯅꯣꯗ ꯒꯕꯔꯅꯔꯗ ꯊꯣꯝꯖꯤꯟꯗꯅ ꯈꯣꯠꯇꯅ ꯃꯣꯏ ꯑ ꯔꯦꯂꯤ ꯆꯠꯇꯅ ꯈꯣꯠꯇꯅ ꯌꯥꯝꯅ ꯇꯧꯔꯤꯕꯅꯦ ꯍꯧꯖꯤꯛꯀꯥꯟꯁꯦ
ꯑꯣ
ꯑꯗꯨꯗꯨꯅ ꯃꯣꯏ ꯑꯗꯨꯒꯨꯝꯕ ꯏꯍꯧ ꯑꯃꯗꯤ ꯍꯧꯔꯤ ꯑꯗꯣ ꯑꯥꯗ ꯁꯨꯄ꯭ꯔꯤꯝ ꯀꯣꯔꯠꯅ ꯌꯥꯏꯂ ꯑꯦꯂꯥꯏꯠ ꯑꯦꯂꯥꯏꯠ ꯑꯣꯏꯅꯥ ꯄꯤꯕꯗꯣ ꯑꯗꯨꯃꯥꯏꯅ ꯇꯧ ꯑꯗꯨꯗꯨꯗꯥ ꯑꯗꯨꯒꯤ ꯈꯔ ꯂꯩ ꯑꯗꯨ ꯑꯦꯂꯥꯏꯠ ꯑꯗꯣ ꯃꯣꯏꯅ ꯍꯥꯏꯔꯤꯁꯤꯅ ꯄꯦꯁ ꯊꯤꯒꯤ ꯍꯥꯏꯕ꯭ꯔꯥ ꯀꯩꯅꯣ ꯑꯗꯨꯒꯤꯗ ꯈꯔ ꯑꯗꯨꯒꯤꯁꯦ ꯑꯩꯁꯨ ꯈꯔ ꯊꯤꯖꯤꯟꯕ ꯋꯥꯠꯂꯦ ꯑꯗꯨꯕꯨ ꯅꯨꯜ ꯀꯩꯅꯣꯁꯦ ꯑ ꯆꯇꯤꯛ ꯌꯥꯗꯤ ꯌꯥꯏ ꯃꯄꯥꯟ ꯂꯝꯒꯤꯗꯗꯤ ꯂꯣꯏ ꯆꯠꯅꯩ ꯃꯄꯥꯥꯟ ꯂꯝꯒꯤꯗꯤ ꯂꯣꯏ ꯆꯠꯅꯩ ꯑꯗꯨꯒ ꯃꯅꯤꯄꯨꯔꯗ ꯃꯅꯤꯄꯨꯔꯗ ꯈꯛꯇꯅꯤ ꯐꯔꯛ ꯇꯥꯔꯤꯁꯦ ꯃꯅꯤꯄꯨꯔꯗ ꯈꯤꯇꯪ ꯐꯔꯛ ꯇꯥꯕꯁꯤꯗ ꯁꯤꯒꯤ ꯃꯔꯩ ꯁꯦ ꯃꯔꯩꯁꯦ ꯈꯔ ꯈꯔ ꯁꯥꯊꯤꯔꯦ ꯍꯥꯏꯇꯥꯔꯦ ꯁꯥꯊꯤꯔꯦ ꯐꯦꯁꯕꯨꯛꯇꯒ ꯀꯃꯦꯟꯒ ꯌꯥꯝ ꯄꯤꯅꯗꯅ ꯇꯧꯈ꯭ꯔꯦ ꯌꯥꯅꯕꯁꯦ ꯍꯧꯖꯤꯛ ꯐꯥꯎꯒꯤ ꯑꯣꯏꯅꯗꯤ ꯑꯦꯝ ꯄꯤ ꯁꯤꯅ ꯌꯥꯔꯤꯕꯅꯤꯅ ꯑꯈꯣꯏꯗ ꯑꯈꯣꯏꯅ ꯉꯝ ꯃꯈꯣꯏꯅ ꯑꯗꯨꯝ ꯉꯝꯃꯤꯕꯩ ꯇꯥꯏꯞꯇꯅꯤ ꯑꯗꯣ ꯍꯧꯖꯤꯛ ꯏꯗꯨꯨꯀꯦꯁꯟ ꯗꯤꯄꯥꯔꯃꯦꯟꯅ ꯑꯃꯨꯛ ꯀꯟꯅ ꯌꯦꯠꯂꯤ ꯌꯦꯠꯂꯤꯕꯅꯦ ꯑꯗ ꯃꯣꯏꯗꯣ ꯃꯣꯏꯒꯤꯗꯣ ꯌꯥꯗ꯭ꯔꯒꯗꯤ ꯑꯗꯣ ꯑꯥ ꯁꯨꯄ꯭ꯔꯤꯝ ꯀꯣꯔꯠ ꯌꯧꯕ ꯈꯣꯠꯄ ꯀꯥꯏꯗꯤ ꯈꯔꯗꯤ ꯄꯟꯕꯅꯦ ꯇꯧꯗꯧꯕ ꯃꯥꯜꯂꯦ ꯑꯗꯣ ꯇꯧꯗ꯭ꯔꯁꯨ ꯇꯧꯗ꯭ꯔꯁꯨ ꯌꯦꯡꯉꯒꯦ ꯑꯈꯣꯏꯅ ꯁꯤꯗ ꯑꯈꯣꯏꯅ ꯑꯃꯨꯛ ꯇꯧꯁꯟꯂꯨꯕ ꯇꯤ ꯌꯥꯗ꯭ꯔꯦ
ꯏꯪꯂꯤꯁꯇ ꯏꯖꯨ ꯏꯪꯂꯤꯁ ꯏꯪꯂꯤꯁꯇ ꯏꯒꯅꯧꯗ ꯇꯧꯕ ꯌꯥꯕ꯭ꯔꯣ ꯃꯥꯁꯇꯔꯖꯦ
ꯌꯥꯏꯅ ꯀꯩꯗꯧꯕꯩ ꯌꯥꯔꯣꯏꯗꯣꯏꯗꯣ
ꯑꯣ ꯑꯗꯣ ꯍꯩꯒꯗ꯭ꯔꯣ
ꯃꯁꯤ ꯏꯛꯅꯧꯗ ꯃꯥꯁꯇꯔ ꯇꯧꯔꯒ ꯃꯤ ꯑꯃꯁꯦ ꯃꯥꯁꯇꯔꯒꯤ ꯂꯦꯚꯦꯜꯗꯨꯗ ꯌꯥꯝ ꯊꯤꯅ ꯍꯩꯒꯗ꯭ꯔꯥ ꯍꯥꯏꯕꯗꯨꯗꯤ ꯑ ꯁꯤꯗꯤ ꯀꯣꯏꯁꯟꯅꯦꯕꯜꯗꯤ ꯑꯣꯏꯔꯅꯤ ꯃꯤꯗꯨꯒꯤ ꯗꯦꯗꯤꯀꯦꯁꯟꯒꯤ ꯈꯥ ꯌꯥꯝ ꯄꯣꯜꯂꯦ
ꯍꯣꯏ
ꯑꯗꯣ ꯎꯝ ꯍꯩꯔꯣꯏꯗ꯭ꯔꯥ ꯍꯦꯛꯇ ꯑ ꯑꯗꯨꯗꯤ ꯏ ꯏꯛꯅꯧꯗ ꯇꯧꯕ ꯈꯨꯗꯤꯡꯃꯛ ꯍꯦꯛꯇ ꯍꯩꯔꯔꯣꯏꯗ꯭ꯔꯥ ꯍꯥꯏꯕꯁꯨ ꯑꯗꯨꯁꯨ ꯂꯥꯟꯒꯅꯤ ꯃꯔꯝꯗꯤ ꯑꯩꯈꯣꯏꯅ ꯇꯝꯃꯤꯕ ꯑꯩꯈꯣꯏꯅ ꯕꯦꯠꯀ ꯇꯧꯔꯛꯄꯗ ꯇꯥꯛꯂꯛꯏꯕ ꯑꯣꯖꯥꯁꯤꯡꯁꯤꯅ ꯇꯥꯛꯂꯛꯏꯕ ꯃꯌꯥꯝꯗꯣ ꯁꯦꯡꯅ ꯑꯗꯨꯝ ꯇꯝ ꯃꯣꯏ ꯍꯟꯊꯅ ꯈꯣꯠꯄ ꯑꯗꯨꯒꯨ ꯍꯥꯏꯔꯨꯒꯤꯅꯨ ꯅꯠꯇꯦ ꯑꯗꯣ ꯃꯣꯏꯅ ꯑꯗꯨꯝ ꯃꯁꯥꯅ ꯑꯗꯨꯝ ꯑꯣꯅꯦꯁ ꯑꯣꯏꯅ ꯑꯩꯈꯣꯏꯗꯁꯨ ꯍꯥꯏꯔꯛꯑꯦ ꯃꯥꯁꯇꯔ ꯇꯧꯕ ꯀꯥꯟꯗꯁꯨ ꯑꯝ ꯅꯣꯏꯅꯅꯦ ꯂꯥꯏꯔꯤꯛ ꯄꯥꯅꯤꯡꯉꯒꯗꯤ ꯏꯛꯅꯩꯒꯤ ꯅꯣꯠꯁꯇꯣ ꯄꯥꯎ ꯏꯛꯅꯧꯗꯒꯤ ꯉꯥꯛꯇꯅꯦ ꯃꯣꯏꯅ ꯇꯥꯛꯏꯁꯤꯁꯨ ꯑꯗꯨꯝ ꯍꯥꯏ ꯏꯛꯅꯧꯒꯤ ꯅꯣꯠꯁꯁꯤꯁꯨ ꯌꯥꯝ ꯅꯩ ꯑꯗꯨꯅ ꯏꯛꯅꯧꯒꯤ ꯅꯣꯠꯁꯤꯡꯁꯦ ꯌꯥꯝ ꯃꯔꯨ ꯑꯣꯏ
ꯑꯩ ꯈꯜꯂꯦꯕ ꯏꯪꯂꯤꯁꯇ ꯏꯛꯅꯧꯗ ꯇꯧꯁꯤꯔꯥꯅ ꯑꯗꯣ ꯂꯧꯔꯛꯇꯕꯁꯦ
ꯑꯝ
ꯁꯟꯗ ꯂꯧꯕ ꯂꯧꯗꯕ ꯃꯔꯤ ꯂꯩꯅꯕ꯭ꯔꯣ ꯁꯤꯕꯨ ꯏꯛꯅꯧꯗ ꯇꯧꯕꯁꯦ
ꯀꯩꯅꯣ ꯁꯥꯏꯟꯁꯀꯤ ꯁꯞꯖꯦꯛ ꯈꯔꯗꯗꯤ ꯂꯩꯅꯔꯝꯕ ꯌꯥꯏ ꯑꯗꯣ ꯑꯥꯔꯠꯁꯀꯤ ꯁꯞꯖꯦꯛꯇꯗꯤ ꯀꯩꯁꯨ ꯂꯩꯅꯗꯦ ꯑꯩꯁꯨ ꯃꯦꯠꯁꯇ ꯃꯥꯁꯇꯔ ꯇꯣꯏꯔꯛꯏꯅꯦ ꯒ꯭ꯔꯦꯖꯨꯋꯦꯁꯟꯁꯨ ꯃꯦꯠꯁꯅꯤ ꯑꯗꯣ ꯃꯥꯁꯇꯔꯗꯤ ꯑꯃꯨꯛ ꯏꯛꯅꯧꯗ ꯏꯖꯨꯀꯦꯁꯟꯗꯁꯨ ꯇꯧꯔꯤꯁꯤꯅꯤ ꯑꯗꯨ ꯅꯠꯇꯦ ꯑꯩꯅ ꯍꯥꯏꯅꯤꯡꯕꯗꯤ ꯏꯛꯅꯧꯗ ꯅꯪꯅ ꯃꯥꯁꯇꯔ ꯇꯧꯗꯣꯔꯤꯗꯣ ꯅꯪꯅ ꯍꯦꯛ ꯁꯥꯏꯟꯁ ꯂꯣꯝꯗ ꯇꯧꯅꯤꯡꯒꯦꯔꯥ ꯑꯥꯔꯠꯁ ꯂꯣꯝꯗ ꯇꯧꯅꯤꯡꯒꯦꯔꯥ ꯍꯥꯏꯕꯗꯨꯒꯤ ꯃꯈꯥ ꯄꯣꯜꯂꯦ ꯅꯪꯅ ꯑꯥꯔꯠꯁ ꯂꯣꯝꯗ ꯇꯧꯅꯤꯡꯕ ꯑꯣꯏꯇꯥꯥꯔꯒꯗꯤ ꯀꯩꯁꯨ ꯅꯪꯅ ꯍꯌꯦꯡ ꯃꯃꯥꯡꯗ ꯒ꯭ꯔꯦꯖꯨꯁꯟꯗ ꯀꯔꯤ ꯂꯧꯔꯛꯈꯤ ꯍꯥꯏꯕꯒꯤ ꯀ꯭ꯔꯥꯏꯇꯦꯔꯤꯌꯥꯗꯨ ꯀꯩꯁꯨ ꯂꯩ
ꯑꯗꯣ ꯏꯪꯂꯤꯁꯇ ꯇꯧꯒꯦ ꯇꯥꯔꯗꯤ ꯑꯥꯔꯠꯁ ꯂꯣꯝꯗ ꯆꯤꯡꯗꯣꯏꯔꯣ
ꯆꯤꯡꯉꯦ
ꯑꯗꯨꯇꯥꯗꯤ ꯌꯥꯏꯅꯥ
ꯌꯥꯏ ꯀꯩꯁꯨ ꯀꯥꯏꯗꯦ ꯑꯥꯔꯠꯁꯀꯤ ꯁꯞꯖꯦꯛꯇꯤ ꯁꯣꯝ ꯅꯥꯀꯟꯗꯩ ꯁꯥꯏꯟꯁ ꯂꯣꯝꯗꯩ ꯂꯥꯛꯑꯒ ꯑꯥꯔꯠꯁ ꯂꯧꯕ ꯀꯩꯁꯨ ꯀꯥꯏꯗꯦꯗꯅꯀꯣ ꯑꯥꯔꯠꯁꯇꯒꯤ ꯂ ꯁꯥꯏꯟꯁ ꯂꯧꯔꯛꯄ ꯃꯌꯥꯝ ꯑꯃ ꯑꯥꯔꯠꯁ ꯑꯣꯟꯕ ꯐꯅ꯭ꯌꯥꯝ ꯂꯩꯔꯤꯗꯅ ꯁꯨꯃꯥꯏꯅ ꯆꯠꯄꯥ ꯀꯩꯁꯨ ꯗꯦꯕ
ꯁꯥꯏꯟꯁꯅ ꯑꯥꯔꯠꯁ ꯑꯣꯟꯕꯁꯦ ꯌꯥꯏꯌꯦ ꯑꯥꯔꯠꯁꯅ ꯁꯥꯏꯟꯁ ꯑꯣꯟꯕꯗꯤ ꯐꯔꯛ ꯇꯥꯏꯌꯦꯕ
ꯑꯥ ꯑꯥ ꯄ꯭ꯔꯦꯛꯇꯤꯀꯦꯜꯒ ꯈꯔ ꯌꯥꯎꯔꯛꯄ ꯈꯣꯠ ꯄ꯭ꯔꯦꯛꯇꯤꯀꯦꯜꯒ ꯌꯥꯎꯔꯛꯄ ꯈꯣꯠꯄ ꯑꯗꯨꯒꯤ ꯑꯣꯏꯔꯝꯕꯁꯨ ꯗꯨ ꯌꯥꯏꯌꯦ ꯅꯣꯂꯦꯖꯁꯦ ꯄ꯭ꯔꯦꯛꯇꯤꯀꯦꯜ ꯌꯥꯎꯕ ꯈꯣꯠꯄ ꯑꯗꯨꯒꯨꯝꯕ ꯑꯣꯏꯔꯝꯕ ꯌꯥꯏ ꯑꯗꯒꯤꯗꯤ ꯑꯥꯔꯠꯁ ꯁꯥꯏꯟꯁꯀꯤꯗꯤ ꯑꯃꯨꯛ ꯈꯔ ꯎꯝ ꯏꯛꯅꯩꯗ ꯇꯧꯔꯒꯁꯨ ꯄ꯭ꯔꯦꯛꯇꯤ ꯀꯦꯜ ꯌꯥꯎꯕꯅꯦ ꯄ꯭ꯔꯦꯛꯇꯤꯀꯦꯜ ꯇꯧꯕ ꯑꯗꯨꯝ
ꯑꯗꯨ ꯅꯪ ꯏꯛꯅꯧ ꯇꯧꯔꯤꯗꯣ ꯄꯩꯁꯥ ꯀꯌꯥꯃꯨꯛ ꯆꯪꯒꯦ
ꯄꯩꯁꯥꯁꯦ ꯎꯝ ꯄ꯭ꯔꯤꯟꯇꯦꯠ ꯂꯥꯏꯔꯤꯛ ꯂꯥꯏꯔꯤꯛ ꯂꯧꯔꯒꯗꯤꯅꯦ ꯗꯨꯝ ꯆꯍꯤ ꯑꯃꯗ ꯂꯤꯁꯤꯡ ꯇꯔꯥ ꯇꯔꯥ ꯂꯤꯁꯤꯡ ꯀꯨꯟꯃꯨꯛ ꯑꯗꯨꯝ ꯆꯪꯕꯒꯤ ꯐꯤꯕꯝꯅꯤ
ꯎꯝ
ꯆꯍꯤ ꯑꯅꯤꯇ ꯍꯥꯏ ꯇꯥꯔꯦꯀꯣ
ꯂꯥꯏꯔꯤꯛ ꯂꯧꯕ ꯍꯥꯏꯗꯤ ꯀꯩꯅꯣ
ꯑ ꯁꯞꯖꯦꯛ ꯁꯞꯖꯦꯛ ꯃꯈꯥꯗꯤ ꯄꯣꯂꯦ ꯁꯕꯖꯦꯛꯁꯦ ꯅꯪ ꯏꯪꯂꯤꯁꯇ ꯇꯧꯅꯤꯡꯉꯦ ꯍꯥꯏꯔꯒꯗꯤ ꯏꯪꯂꯤꯁꯇꯣ ꯑ ꯏꯟꯔꯣꯜ ꯇꯧꯔꯅꯤ ꯅꯪ ꯏꯟꯔꯣꯜ ꯇꯧꯔꯒ ꯏꯪꯂꯤꯁꯀꯤ ꯂꯥꯏꯔꯤꯛ ꯂꯧꯔꯣꯏꯗ꯭ꯔꯣ ꯂꯥꯏꯔꯤꯛ ꯅꯪ ꯄꯥꯅꯕ ꯂꯥꯏꯔꯤꯛ ꯍꯥꯏ
ꯑꯣ ꯑꯣ ꯃꯣꯏꯗꯒꯤ ꯑꯗꯨꯝ ꯂꯧꯕ꯭ꯔꯣ
ꯂꯥꯏꯔꯤꯛ ꯑꯣꯏꯅ ꯂꯩꯕꯅꯦꯕ ꯑꯗꯨꯗ ꯃꯣꯏꯅ ꯑꯩꯅ ꯃꯤꯡ ꯆꯟꯕ ꯇꯝꯗ ꯈꯣꯠꯈꯤꯗꯣꯏꯅꯦ ꯇꯤꯛ ꯈꯣꯠꯈꯤꯗꯣꯏꯅꯦ ꯀꯣ ꯑꯗꯨꯗꯣ ꯃꯣꯏꯅ ꯄꯣꯁꯇ ꯊꯥꯔꯛꯄ ꯑꯃ ꯅꯠꯇ꯭ꯔꯒꯅ ꯏꯛꯅꯧꯒꯤ ꯏꯁꯇꯗꯤ ꯁꯦꯟꯇꯔ ꯑꯥꯔ ꯀꯦ ꯁꯅꯥ ꯇꯣꯕꯤꯗ ꯂꯩꯕꯗꯣ ꯑꯥ ꯑꯗꯨꯗ ꯄꯨꯔꯛꯑꯅꯤ ꯑꯗꯨꯅ ꯃꯣꯏꯅ ꯅꯪ ꯂꯥꯏꯔꯤꯛ ꯂꯥꯛꯑꯦ ꯍꯥꯏꯕꯅꯤ ꯈꯪꯗꯦ ꯍꯥꯏꯔꯛ ꯍꯥꯏꯔꯛꯇꯕꯅꯤ ꯑꯩꯈꯣꯏꯅ ꯆꯠꯂ ꯆꯠꯂꯒ
ꯍꯪꯕꯅꯦꯕ ꯑꯥ ꯍꯪꯕꯅꯦꯕ ꯎꯪ ꯈꯪꯉꯦ ꯑꯩꯁꯨ
ꯑꯗꯨꯒ ꯐꯪꯕ ꯑꯗꯣ ꯑꯩꯈꯣꯏꯅ ꯂꯥꯏꯔꯤꯛ ꯂꯧꯖꯔꯣꯏꯅ ꯑꯩꯈꯣꯏꯅ ꯇꯤꯛ ꯈꯣꯠꯂꯁꯨ ꯌꯥꯏꯑꯦꯕ ꯑꯗꯨꯗꯨꯅ ꯄꯩꯁꯥꯗꯣ ꯂꯨꯄꯥ ꯂꯤꯁꯤꯡ ꯑꯃ ꯆꯥꯝꯃꯔꯤ ꯆꯥꯝꯃꯉꯥꯃꯨꯛ ꯍꯟꯊꯔꯛꯄꯅꯦꯕꯀꯣ
ꯑꯣ
ꯑꯩꯁꯨ ꯃꯃꯥꯡꯗ ꯑꯍꯥꯟꯕ ꯆꯍꯤꯗꯗꯤ ꯂꯥꯏꯔꯤꯛꯇꯨ ꯂꯧꯅꯤꯡꯗꯅ ꯂꯥꯏꯔꯤꯛꯇꯨ ꯂꯧꯔꯨꯏ ꯂꯤꯁꯤꯡ ꯇꯔꯥꯃꯨꯛ ꯆꯪꯉꯦ ꯑꯗꯣ ꯃꯊꯪꯗꯗꯤ ꯑꯩ ꯄꯩꯁꯥꯁꯨ ꯈꯔ ꯄꯥꯏꯗꯕꯒꯤ ꯂꯥꯏꯔꯤꯛꯇꯨ ꯂꯧꯈꯤꯗꯦ ꯑꯗꯨ ꯑꯗꯨꯃꯥꯏꯅ ꯂꯤꯁꯤꯡ ꯅꯤꯄꯥꯥꯟꯒ ꯆꯥꯝꯃꯉꯥꯔꯥ ꯑꯗꯨꯃꯥꯏꯅ ꯑꯗꯨꯒꯤ ꯆꯥꯡꯗꯣ ꯆꯪꯒꯤꯈꯤꯕꯅꯤ ꯂꯤꯁꯤꯡ ꯑꯃ ꯆꯥꯝꯉꯥꯃꯨꯛ ꯈꯦꯠꯅꯒꯤꯈꯤꯕꯅꯦꯕ ꯑꯗꯣ ꯑꯩꯅ ꯍꯥꯏꯁꯦ ꯑꯩꯒꯤ ꯁꯞꯖꯦꯛꯀꯤꯅꯤ ꯑꯇꯣꯞꯄ ꯁꯞꯖꯦꯛꯀꯤꯁꯨ ꯂꯣꯏ ꯇꯣꯉꯥꯜꯂꯝꯒꯅꯤ ꯏꯪꯂꯤꯁꯀꯤꯗꯤ ꯈꯔ ꯍꯣꯡꯉꯝꯒꯗꯕ ꯃꯥꯜꯂꯦ ꯑꯩꯅ
ꯎꯝ ꯍꯥꯏ ꯅꯣꯏꯒꯔꯨꯞꯇꯨ ꯑꯩ ꯇꯧꯔꯝ ꯗꯥꯏꯗ ꯑꯃꯨꯛ ꯍꯪꯉꯛꯀꯦ
ꯍꯣꯏ ꯍꯣꯏ ꯍꯣꯏ ꯍꯣꯏ
ꯄꯥꯎꯗꯣ ꯐꯥꯎꯔꯛꯀꯦꯕ ꯑꯩ ꯊꯝꯃꯒꯦꯀꯣ ꯑꯗꯨꯗꯤ
ꯍꯣꯏ ꯍꯣꯏ ꯍꯣꯏ
ꯎꯝ